ꯍꯂꯣ
ꯀꯩꯗꯧꯔꯤꯅꯣ
ꯌꯥꯗꯅꯤ
ꯀꯩꯒꯤꯅꯣ ꯅꯪꯒꯤ ꯐꯣꯟ ꯅꯪꯒꯤ ꯐꯣꯟꯗꯣ ꯇꯧꯔꯒ ꯁꯨꯝ ꯆꯠ ꯆꯠꯇꯕ
ꯍꯜꯂꯣ ꯇꯥꯕ꯭ꯔꯣ
ꯇꯥꯌꯦ ꯇꯥꯌꯦ ꯀꯔꯤ ꯇꯧꯕꯒꯤꯅꯣ ꯐꯦꯟ ꯃꯈꯣꯟꯅ ꯌꯥꯝ ꯀꯂꯅ ꯇꯥꯏ ꯍꯥꯏꯕ
ꯑꯩꯒꯤ ꯄꯣꯟꯠꯁꯦ ꯂꯥꯎꯗ ꯏꯁꯄꯤꯀꯥꯔ ꯊꯝꯕ ꯌꯥꯗꯕ ꯑꯗꯨꯒꯤ ꯁꯦꯡꯅ
ꯂꯩꯗꯤ ꯕ꯭ꯂꯨꯇꯨꯠ ꯍꯥꯄꯣ
ꯈꯔ ꯀꯟꯅ ꯉꯥꯡꯂꯛꯑꯣ
ꯀꯟꯅ ꯉꯥꯡꯉꯥꯏ ꯀꯟꯅ ꯉꯥꯡꯉꯥꯏ ꯑꯁꯤ ꯑꯩꯈꯣꯏꯒꯤ ꯈꯨꯟꯗ ꯉꯁꯤ
ꯀꯟꯅ ꯉꯥꯡ ꯑꯩ ꯐꯣꯟꯗꯣ ꯂꯥꯎꯠ ꯏꯁꯄꯤꯀꯔ ꯊꯝꯗ꯭ꯔꯗꯤ ꯇꯥꯗꯕꯅꯦꯕ ꯑꯗꯨꯒꯤ
ꯂꯥꯎꯔꯒ ꯍꯥꯏꯔꯕꯅꯦ ꯍꯧꯖꯤꯛ ꯑꯩꯅ ꯍꯥꯏꯔꯤꯕꯗꯣ
ꯍꯥꯥ
ꯇꯥꯗꯦ ꯍꯥꯏꯕ ꯃꯣꯏꯅ ꯑꯗꯨꯒꯤꯅꯤ ꯅꯪꯅ ꯇꯥꯗ꯭ꯔꯗꯤ ꯑꯩ ꯀꯔꯤ
ꯀꯔꯤ ꯇꯧ ꯕꯒꯤꯅꯣ
ꯍꯜꯂꯣ ꯑ
ꯅꯪ ꯇꯥꯗꯕ꯭ꯔꯣ
ꯅꯣꯏꯗꯤ
ꯑꯩꯅ ꯉꯥꯡꯕ
ꯑꯣ ꯇꯥꯏꯌꯦꯕ ꯑꯗꯨ ꯈꯔ ꯀꯟꯅ ꯉꯥꯡ ꯂꯛꯑꯣ ꯑꯩꯒꯤ ꯐꯣꯟꯗꯨ ꯌꯥꯗꯕ
ꯑꯁ ꯌꯥꯝ ꯀꯟꯅ ꯍꯥꯏꯔꯤꯕꯅꯤꯗ ꯃꯄꯥꯟ ꯊꯣꯛꯅꯤꯡꯉꯥꯏꯗꯣ ꯈꯔ ꯀꯤ ꯕ ꯑꯩꯅ ꯉꯁꯤ ꯑꯃꯨꯛꯀ ꯑꯄꯥꯏꯕꯤꯗꯣ ꯂꯩ ꯍꯥꯏꯕ ꯑꯗꯨꯒꯤ ꯇꯥꯔꯦ
ꯀꯔꯤ ꯏꯟꯁꯥꯡ ꯆꯔꯦ ꯅꯣꯏ
ꯑꯁ ꯉꯁꯤ ꯁꯎꯟꯒ ꯎꯁꯣꯏꯒ ꯁꯤꯡꯖꯨ ꯆꯥꯏ
ꯑꯁ ꯌꯥꯝ ꯍꯥꯎꯕ ꯏꯟꯁꯥꯡꯅꯤꯅꯦ
ꯍꯥꯎꯋꯦ ꯑꯗꯨꯝ
ꯃꯥ ꯊꯨꯡꯂꯦ ꯑꯅꯤ ꯊꯨꯡꯂꯦ
ꯀꯩꯗꯧꯔꯤꯅꯣ ꯏꯆꯥ ꯅꯨꯄꯥꯗꯤ
ꯕꯦꯔꯥ ꯀꯥꯔꯦ
ꯁꯟꯁꯥꯟꯄꯣꯠꯇ ꯀꯃꯥꯏꯅꯦ
ꯂꯥꯎꯏꯁ꯭ꯄꯤꯀꯔ ꯊꯝꯕ ꯌꯥꯗꯕꯒꯤ
ꯀꫪꯤꯒꯤ ꯅꯣ ꯂꯥꯎꯁ
ꯅꯪ ꯅ ꯉꯥꯡꯕꯗꯣ ꯇꯥꯗ꯭ ꯔꯦꯅꯦ ꯑꯩꯅ
ꯑꯁ ꯍꯦꯟꯃꯟꯂꯦꯗ ꯅꯪꯁꯨ ꯑꯩꯅ ꯁꯤꯗ ꯂꯥꯎꯔꯒ ꯂꯩꯔꯕꯅꯦ
ꯎꯝ ꯎ ꯎꯝ ꯄꯥꯏꯌꯨꯀꯣ ꯑꯩ ꯑꯩ ꯏ ꯏꯌꯔ ꯄꯥꯠ ꯍꯥꯞ ꯍꯥꯞꯀꯦ ꯑꯦꯕꯨ ꯂꯥꯎꯠ ꯏꯁꯄꯤꯀꯔꯝꯕ ꯊꯝꯕ ꯌꯥꯗꯕꯒꯤ ꯑꯩꯒꯤ ꯐꯣꯟꯗꯨ ꯕꯦꯔꯥ ꯀꯥꯔꯦꯕ ꯑꯗꯨꯒꯤ ꯁꯤꯁ ꯕ꯭ꯂꯨꯇꯨꯠ ꯍꯥꯞꯈꯤꯒꯦ
ꯇꯨꯠ ꯍꯥꯞꯂꯒ ꯂꯣꯏꯔꯕꯣ
ꯎꯝ ꯍꯜꯂꯣ
ꯇꯥꯔꯕꯣ
ꯍꯜꯂꯣ
ꯇꯥꯗꯕ꯭ꯔꯣ
ꯍꯜꯂꯣ
ꯌꯥꯗ꯭ꯔꯦꯗ ꯅꯪꯁꯤ
ꯇꯥꯕ꯭ꯔꯣ
ꯌꯥꯗ ꯅꯪꯒꯤ ꯐꯣꯟꯗꯣ ꯁꯨꯡ ꯇ ꯅꯪ ꯑꯩꯗꯤ ꯇꯥꯏꯌꯦ ꯅꯪ ꯇꯥꯗꯕꯒꯤꯅꯦ
ꯍꯜꯂꯣ
ꯑꯣ ꯍꯜꯂꯧ ꯍꯜꯂꯧ ꯍꯥꯏꯔꯒ ꯑꯗꯨꯝ ꯇꯣꯛꯂꯁꯦ ꯀ ꯅ ꯗꯥꯏꯅꯣ
ꯍꯜꯂꯣ ꯇꯥꯕ꯭ꯔꯣ
ꯇꯥꯕ꯭ꯔꯣ ꯍꯜꯂꯣ
ꯀꯩꯗꯧꯔꯤꯅꯣ ꯅꯣꯏ ꯏꯕꯣ
ꯍꯜꯂꯣ ꯍꯜꯂꯣ
ꯅꯨꯡꯉꯥꯏꯔꯤꯕ꯭ꯔꯣ ꯅꯣꯏꯕꯨ
ꯍꯜꯂꯣ
ꯍꯜꯂꯣ
ꯇꯥꯔꯕ꯭ꯔꯣ
ꯀꯩꯗꯧꯔꯤꯒꯦ ꯇꯨꯝ ꯗꯕ꯭ꯔ ꯔꯤꯕꯣ
ꯇꯨꯡꯒꯤ
ꯀꯅꯥ ꯀꯅꯥ ꯂꯩꯕ꯭ꯔꯣ ꯅꯪꯒꯤ ꯃꯈꯣꯟꯜꯁꯨ ꯇꯥꯗ꯭ꯔꯦ
ꯀꯔꯤ ꯍꯥꯏꯗꯣꯏ ꯅꯅꯨꯡ ꯀ꯭ꯌꯥꯟ ꯇꯥꯗꯦ ꯑꯩ ꯅꯪ
ꯖ ꯅꯝꯕꯔ ꯍꯂꯑꯣꯁꯦ
ꯒꯤ
ꯇꯕ ꯑ ꯆꯁ ꯇꯁ
ꯅꯪꯒꯤ ꯅꯪꯗꯣ ꯑꯗꯨꯃꯥꯏꯅ ꯇꯧꯔꯤ ꯌꯥꯔꯒ
ꯍꯜꯂꯣ
ꯑꯗꯨ ꯇꯥꯏ ꯑꯩꯗꯤ ꯇꯥꯏꯌꯦ
ꯍꯜꯂꯣ
ꯇꯥꯗꯕ꯭ꯔꯣ ꯇꯥꯔꯕ꯭ꯔꯣ ꯍꯜꯂꯣ
ꯍꯦꯜꯂꯣ
ꯑꯁ ꯅꯪꯒꯤ ꯐꯣꯟꯗꯣ ꯌꯥꯗꯦꯗ
ꯀꯔꯤꯅꯣ?
ꯃ